ꯍꯂꯣ
ꯇꯥꯕꯣ
ꯑꯧ ꯑꯧ ꯇꯥꯏꯌꯦ ꯇꯥꯏꯌꯦ ꯅꯪꯁꯦ ꯊꯕꯛ ꯌꯥꯝ ꯆꯤꯟꯕ ꯃꯥꯜꯂꯦꯀꯣ
ꯍꯣꯏ ꯌꯥꯝ ꯆꯠꯂ
ꯀꯩꯗꯧꯕꯒꯤ ꯆꯤꯟꯕ꯭ꯔꯥ ꯅꯨꯄꯤ ꯀꯣꯏꯕꯤꯒꯦꯔꯣ
ꯄꯤꯕ ꯑꯣꯏꯗꯦ ꯑꯗꯣ ꯊꯕꯛ ꯌꯥꯝ ꯂꯩ
ꯀꯩ ꯊꯕꯛꯅꯣ
ꯁꯣ ꯍꯥꯏꯅꯤ ꯄꯥꯕꯒꯤ ꯊꯕꯛ
ꯀꯩ ꯊꯕꯛꯅꯣ ꯍꯥꯏꯔꯒꯁꯨ ꯍꯥꯏꯗꯦ ꯊꯕꯛ ꯆꯤꯜꯂꯁꯨ ꯍꯥꯏꯑ
ꯑꯩ ꯄꯥꯕꯒꯤ ꯊꯕꯛꯅꯦ ꯑꯩꯕꯨ ꯊꯕꯛ ꯑꯇꯣꯞꯄ ꯀꯔꯤꯅꯦꯔꯣ
ꯆꯦꯁ ꯄꯥꯎ ꯄꯥꯎ ꯑꯥꯏ ꯑꯦ ꯑꯦꯁ ꯑꯣꯏꯔꯛꯑꯣ
ꯎꯝ ꯑꯦꯇꯣ ꯃꯗꯨꯉꯥꯏꯗꯣ
ꯍꯥꯥ
ꯀꯨꯊꯥꯃꯨꯛꯩꯗ ꯃꯥꯏꯔꯣ
ꯗꯦꯠ ꯇ꯭ꯋꯦꯟꯇꯤ ꯑꯩꯠꯇ
ꯇ꯭ꯋꯦꯟꯇꯤ ꯑꯩꯠ ꯌꯥꯝ ꯂꯥꯛꯇ꯭ꯔꯤꯅꯦ
ꯎꯝ
ꯅꯣꯏ ꯁꯤ ꯁꯤꯗ ꯌꯥꯎꯕꯁꯤꯡꯁꯦ
ꯑ
ꯑꯌꯥꯝꯕ ꯅꯨꯄꯤꯁꯤꯡꯁꯦ ꯅꯔꯁ ꯌꯥꯝꯃꯣꯏ ꯀꯔꯤꯃ ꯅꯔꯁ ꯑꯣꯏꯔꯤꯅꯦ
ꯀꯌꯥ ꯑꯣꯏꯒꯦ ꯍꯥꯏꯁꯦ ꯀꯌꯥ ꯀꯌꯥ
ꯊꯝꯁꯨ ꯅꯔꯁ ꯑꯣꯏꯕ ꯃꯉꯥꯒ ꯁꯥꯟꯅꯩꯌꯦ ꯋꯥꯔꯤ ꯉꯔꯥꯡꯁꯨ ꯅꯔꯁ ꯑꯣꯏꯕ ꯑꯅꯤꯒ ꯁꯥꯟꯅꯩꯌꯦ
ꯍꯁ
ꯑꯦꯁ ꯊꯂꯣꯁꯤꯡ ꯔꯤꯝꯁꯇ
ꯑꯩꯒꯤ ꯖꯥꯇꯤ ꯌꯧꯕ꯭ꯔꯣ
ꯖꯇꯤꯗꯤ ꯌꯥꯎꯗꯦ ꯔꯣꯡ ꯃꯩ ꯏꯌꯥꯝꯕ ꯔꯣꯃꯩ ꯄꯥꯎ ꯃꯩ ꯃꯥꯎ
ꯑꯗꯨꯗꯤ ꯅꯪ ꯄꯥꯝꯕ ꯌꯥꯎꯗꯕ꯭ꯔꯥ ꯃꯣꯏꯗꯨꯗꯤ
ꯑꯃꯗꯤꯗꯤ ꯌꯥꯎꯋꯦ ꯑꯗꯨ ꯃꯥ ꯅꯨꯡꯁꯤꯅꯕꯅꯦ ꯑꯗꯨ ꯃꯥꯜꯂ
ꯍꯥꯥ
ꯃꯥꯗꯤ ꯌꯥꯎꯔ ꯃꯌꯥꯝꯕ ꯅꯨꯡꯁꯤꯅꯕ ꯂꯩꯕ ꯃꯜꯂ
ꯑꯣ ꯅꯪꯒꯤ ꯗꯥꯎꯁꯤꯀꯣ
ꯏꯒꯤꯇꯥꯎꯁꯤꯡ ꯑꯉꯥꯡꯔꯤꯅ ꯑꯗꯨꯒ ꯅꯨꯡꯁꯤꯕ ꯂꯩꯖꯣꯏꯅꯦ
ꯅꯪꯒꯤ ꯍꯧꯖꯤꯛꯀꯤ ꯅꯅꯥꯛꯇ ꯂꯩꯕꯗꯨ ꯑꯗꯨꯝ ꯀꯨꯏꯈ꯭ꯔꯣꯗ
ꯑꯩꯒꯤ ꯃꯅꯥꯛꯇ ꯂꯩꯕꯗꯨ ꯑꯗꯨꯝ ꯀꯣꯏ ꯑꯗꯨ ꯀꯣꯏꯔꯣ ꯍꯥꯏꯕ ꯑꯣꯏꯔꯝꯃꯅꯤ ꯅꯠꯇ꯭ꯔꯒ ꯑꯩꯈꯣꯏ ꯈꯨꯟꯗ ꯑꯃ ꯂꯩꯔꯤ ꯑꯗꯨꯗꯨ ꯀꯣꯏꯔꯣ ꯍꯥꯏꯅ ꯇꯥꯅꯤ
ꯅꯪꯁꯦ ꯌꯥꯔꯣꯏꯗ
ꯑꯩꯈꯣꯏ ꯈꯨꯟꯗ ꯂꯩꯕꯕꯁꯤꯗꯤ ꯑꯩꯈꯣꯏ ꯈꯨꯟꯗ ꯂꯩ ꯑꯩꯈꯣꯏ ꯈꯨꯟꯗ ꯂꯩꯕꯗꯨꯗꯤ ꯍꯥꯟꯟꯅꯅꯗꯤ ꯈꯪꯅꯈ꯭ꯔꯦ ꯑꯗꯣ ꯁꯤ ꯃꯅꯥꯛꯇ ꯂꯩꯕꯗꯨ ꯂꯗꯤ ꯀꯥꯟꯈꯪ ꯉꯝꯅꯤ
ꯑꯗꯣ ꯅꯪ ꯂꯦꯞꯇꯣꯏꯗꯤ ꯑꯃ ꯑꯃꯈꯛꯇꯪ ꯂꯦꯞꯄꯣ ꯑꯗꯨꯃꯥꯏꯅ ꯃꯐꯝ ꯑꯗꯨꯗ ꯂꯩꯕꯅ ꯑꯃ ꯑꯥꯗ ꯂꯩꯕꯅ ꯑꯃ ꯀꯥꯏꯅ
ꯍꯣꯏ ꯀꯟꯐ꯭ꯌꯨꯁ ꯆꯜꯂꯦ ꯑꯥꯗ ꯂꯩꯕꯗꯤ ꯂꯧꯁꯤ꯭ꯔꯥ ꯁꯤꯗ ꯂꯩꯕꯗꯤ ꯂꯧꯗ꯭ꯔꯥ ꯃꯁꯛꯇꯤ ꯁꯤꯗ ꯈꯨꯟꯗ ꯂꯩꯕꯗꯨꯅ ꯍꯦꯟꯅ ꯐꯖꯩ ꯑꯗꯣ ꯐꯤꯒꯔꯇꯤ ꯁꯤꯗ ꯂꯩꯕꯗꯨꯅ ꯍꯦꯟꯅ ꯋꯥꯡꯉꯤ
ꯑꯁ ꯐꯤꯒꯔ ꯀꯔꯤꯒꯔꯥ ꯊꯤꯒꯅꯨ ꯍꯌꯦꯡ ꯍꯌꯦꯡ ꯍꯌꯦꯡ ꯌꯨꯝ ꯄꯥꯟꯕ ꯃꯆꯥ ꯄꯣꯛꯄ ꯂꯣꯏꯔꯒ ꯐꯤꯒꯔ ꯂꯣꯏ ꯊꯤꯔꯛꯀꯗꯕꯅꯤ
ꯈꯪꯗ꯭ꯔꯦ ꯄꯥ ꯇꯗ꯭ꯔꯦ ꯅꯨꯄꯤꯅꯤ ꯅꯧꯁ ꯅꯨꯄꯤꯅꯤ
ꯇꯥꯕ ꯊꯤꯒꯅꯨ ꯅꯨꯄꯤꯕꯨ ꯃꯕꯨꯛ ꯐꯕ ꯏꯃꯨꯡ ꯁꯦꯝꯕ ꯍꯩꯕ ꯑꯗꯨꯒꯨꯝꯕ ꯊꯤꯌꯨꯅꯍꯦ
ꯑꯩꯖꯗ ꯏꯟꯇ꯭ꯔꯦꯁ ꯅꯇ
ꯑꯦ ꯏꯟꯗ꯭ꯔꯦꯁ ꯂꯩꯇꯦ ꯑꯗꯨꯗꯤ ꯍꯌꯦꯡ ꯅꯪ ꯀꯩꯕ
ꯁꯛꯇꯣ ꯑꯩꯅ ꯏꯟꯔꯦꯁ ꯊꯦ
ꯑꯣ ꯁꯛ ꯐꯖꯔꯒ ꯍꯌꯦꯡ ꯋꯥꯏ ꯌꯨꯝꯗ ꯂꯥꯛꯄ ꯃꯇꯝꯗ ꯌꯥꯝꯅ ꯑ ꯍꯤꯡ ꯆꯥꯕꯤ ꯑꯣꯏꯔꯗꯤ ꯀꯃꯥꯏꯅ ꯇꯧꯕ
ꯑ ꯑꯗꯨꯃꯥꯏꯅ ꯇꯧꯕꯅꯨ ꯍꯥꯏꯅ ꯐꯖꯅ ꯍꯥꯏꯔ ꯂꯣꯏꯔꯦꯃ
ꯁꯨꯡꯑꯣ ꯑꯣꯏꯔꯣꯏ ꯅꯪꯅ ꯁꯨꯡ ꯁꯦꯝ ꯁꯦꯝꯕ ꯉꯝꯔꯣꯏꯦ ꯅꯪꯗꯤ ꯅꯪꯒꯤ ꯅꯨꯄꯤꯒꯤ ꯃꯤꯆꯪ ꯆꯪꯈ꯭ꯔꯅꯤꯌꯦ
ꯑꯦ ꯁꯤꯡꯉꯣꯀꯣ ꯅꯨꯄꯤ ꯃꯁꯛ ꯐꯖꯕ ꯄꯤꯒꯗꯧꯕ ꯇꯧꯒꯅꯨ ꯍꯣꯏ ꯃꯁꯛ ꯐꯖꯔꯒ ꯃꯕꯨꯛ ꯐꯕ ꯑꯗꯨꯒ ꯏꯃꯨꯡ ꯁꯦꯝꯕ ꯍꯩꯕ ꯑꯗꯨ ꯅꯠꯇ꯭ꯔꯒ ꯀꯩꯅꯣ ꯇꯧꯕ ꯍꯩꯕ ꯃꯤ ꯑꯣꯏꯔꯗꯤ ꯐꯩꯌꯦ
ꯍꯧꯖꯤꯛꯀꯤ ꯁꯤꯒꯤ ꯅꯨꯄꯤꯗꯨꯗꯤ ꯌꯥꯝ ꯐꯩꯌꯦꯗ ꯑꯉꯥꯡ
ꯑꯗꯨ ꯑꯣꯏꯔꯁꯨ ꯅꯪ ꯃꯥꯒ ꯂꯩꯃꯤꯟꯅꯕꯗꯤ ꯑꯣꯏꯗ꯭ꯔꯤꯅ
ꯎꯝ
ꯃꯥꯁꯦ ꯀꯃꯥꯏꯅ ꯇꯧꯕ꯭ꯔꯥ ꯀꯩ ꯃꯤꯔꯥ ꯍꯥꯏꯕꯗꯣ ꯀꯨꯞꯅ ꯅꯪ ꯈꯪꯗ꯭ꯔꯤꯅ
ꯑꯗꯣ
ꯑꯁ ꯑꯩ ꯂꯣꯏꯁꯤꯟꯅꯤꯡꯕꯅ ꯂꯣꯏꯔꯦꯗ ꯁꯤꯒꯤꯁꯦ
ꯑꯩꯁꯨꯅꯦ
ꯋꯥꯔꯦꯕ ꯊꯕꯛ ꯑꯃ ꯊꯕꯛ ꯇꯧꯅꯁꯨ ꯑꯃꯝꯐꯥꯎ ꯇꯧꯍꯟꯗ꯭ꯔꯦ
ꯎꯝ
ꯅꯪꯒꯤꯗꯤ ꯅꯪꯒꯤꯗꯤ ꯋꯥꯔꯦꯁꯨ ꯍꯥꯏ ꯇꯔꯥꯁꯨ ꯁꯨꯍꯜꯂꯦ
ꯋꯥꯔꯤ ꯌꯥꯝ ꯂꯩꯌ‌ꯦ ꯑꯩꯗꯤ
ꯃꯥꯗꯣ ꯐ꯭ꯔꯤ ꯂꯩꯔꯗꯤ ꯍꯧꯖꯤꯛ ꯇꯧꯔꯛꯑꯣ ꯍꯥꯏꯕꯤꯌꯣ ꯍꯥꯏꯌꯣꯀꯣ ꯃꯥꯗꫭ ꯁꯣꯔꯥꯠ
ꯀꯟꯅꯔꯥ ꯑꯩꯕꯨ ꯋꯥꯔꯤ ꯁꯥ ꯁꯥꯔꯒ ꯃꯦꯁꯦꯖ ꯄꯥꯔ ꯂꯩꯕꯅꯤꯅꯦ ꯌꯥꯝ
ꯑꯁ ꯀꯣꯛ ꯁꯥꯏꯗ ꯑꯉꯥꯡ ꯑꯃ ꯃꯥꯒꯤꯗꯣ ꯕꯦꯔꯥ ꯀꯥꯔꯒ ꯂꯩꯌ‌ꯦ ꯍꯥꯏꯕꯀꯣ
ꯌꯥꯝ ꯌꯥꯕꯩ ꯃꯑꯣꯡꯅꯤꯅꯦ ꯅꯪ ꯇꯧꯔꯤꯁꯦ
ꯅꯠꯇꯦ ꯅꯠꯇꯦ ꯅꯠꯇꯦ ꯅꯠꯇꯦ ꯑꯩꯒꯤ ꯑꯉꯥꯡ ꯍꯥꯏꯕꯗꯤ ꯅꯨꯄꯤꯅꯦꯕ ꯑꯁꯤꯗ ꯂꯩꯕ
ꯎꯝ
ꯑꯗꯨꯒꯤ ꯑꯥ ꯅꯠꯇꯦ ꯅꯠꯇꯦ ꯑꯥ ꯏꯃꯥꯟꯅꯕ ꯁꯤꯗ ꯂꯩꯕ ꯏꯃꯥꯟꯅꯕꯤꯗꯣ ꯑꯗꯨꯒꯤ ꯃꯥꯒꯤ ꯊ꯭ꯔꯨꯗ ꯐꯥꯎꯅꯕ ꯑꯗꯨꯒꯤ ꯑꯥ ꯃꯥꯒꯤꯗꯣ ꯕꯦꯔꯥ ꯑꯃ ꯀꯥꯔꯒ ꯂꯩ ꯍꯥꯏꯕ ꯑꯃꯁꯦ ꯂꯥꯁ ꯑꯣꯏꯈ꯭ꯔꯕ ꯑꯗꯨꯒꯤ ꯇꯧꯕ ꯌꯥꯗ꯭ꯔꯦ ꯍꯥꯏꯔꯒ ꯂꯩꯕꯗꯨꯒꯤ ꯑꯥ ꯀꯩꯅꯣ ꯇꯧꯕꯗꯣ ꯑꯗꯨ ꯇꯤ ꯕꯦꯔꯥ ꯀꯥꯔꯒ ꯂꯩꯌꯦ ꯍꯥꯏꯕꯗꯨꯒꯤ ꯁꯥꯟꯅꯕꯅꯦꯗ ꯂꯣꯏꯅꯤꯡꯈ꯭ꯔꯦꯕ ꯋꯥꯔꯦꯕ
ꯅꯪꯁꯦ ꯅꯨꯄꯤ ꯃꯤꯁ‌ꯦꯖ ꯌꯥꯝ ꯂꯥꯛꯄ ꯃꯥꯜꯂꯦꯗ
ꯎꯝ ꯅꯨꯄꯤꯒꯤ ꯅꯠꯇꯦ ꯁꯤꯒꯤ ꯉ ꯀꯁꯇꯃꯔ ꯉꯥꯛꯇꯅꯤ
ꯁꯤꯅꯤꯀꯣꯅꯪ
ꯁꯤꯒꯅꯦꯕ
ꯎꯝ
ꯀꯩꯒꯤ
ꯀꯩꯒꯤ ꯍꯧꯖꯤꯛ ꯅꯪꯅ ꯍꯥꯏꯕꯗꯨ ꯀꯔꯤꯔꯣ
ꯀꯔꯤꯒꯤꯔꯣ
ꯀꯔꯤꯒꯤꯔꯥ
ꯑꯁ ꯅꯪꯁ‌ꯦ ꯋꯥ ꯑꯃ ꯍꯥꯏꯕꯕꯨ ꯀꯔꯣꯅꯦ ꯁꯨꯛꯇꯥꯎ ꯇꯥꯎꯔ ꯂꯣꯏꯅꯃꯛ ꯈꯄꯤꯔꯣꯏ
ꯍꯣꯏꯅꯦ ꯌꯥꯔꯦꯅꯦ ꯑꯩ ꯋꯥ ꯑꯃ ꯍꯪꯉꯛꯈ꯭ꯔꯅꯤ ꯅꯪ ꯅꯪ ꯀꯌꯥ ꯋꯥꯡꯒꯦ
ꯑꯩꯅ ꯉꯥꯔꯥꯡ ꯍꯥꯏꯈꯔ‌ꯦ ꯑꯩꯗꯤ ꯋꯥꯡꯗꯦ
ꯑꯃꯨꯛꯀ ꯍꯥꯏꯔꯛꯑꯣꯅꯦ
ꯐꯥꯏꯚ ꯄꫭꯏꯟ ꯐꫭꯔ ꯋꯥꯡꯏ
ꯐꯣꯔ
ꯐꯥꯏꯚ ꯄꯣꯏꯟ ꯐꯣꯔ
ꯐꯣꯔ
ꯎꯝ
ꯑꫭ ꯅꯣꯏꯕ꯭ꯔꯥ ꯀꯪꯕ꯭ꯔꯥ
ꯁꯂꯤꯁꯂꯤꯝ
ꯍꯥꯥ
ꯑꯩꯗꯤ ꯏꯁ꯭ꯂꯤꯝ ꯑꯣꯏꯌꯦ ꯆꯞ ꯆꯥꯏ ꯑꯗꯨꯅ ꯌꯥꯝ ꯏꯁ꯭ꯂꯤꯝ ꯑꯣꯏꯗ
ꯁꯔꯨ ꯌꯥꯝ ꯎꯊꯣꯛꯄ꯭ꯔꯥ ꯏꯁꯂ꯭ꫯꯝ ꯑꫭꯏ ꯍꯥꯏ ꯁꯔꯨ ꯌꯥꯝ ꯎꯠꯊꯣꯛꯄ꯭ꯔꯥ ꯍꯥꯏꯕꯅꯦ
ꯎꯗꯦꯕ ꯃꯁꯜ ꯉꯥꯛꯇꯅꯦꯕ ꯐꯦꯠ ꯌꯥꯎꯗꯦꯕ ꯑꯣꯟꯂꯤ ꯃꯁꯜ
ꯑꯣ
ꯑꯩ ꯕꯣꯗꯤ ꯑꯣꯟꯂꯤ ꯃꯁꯜ ꯔꯣꯅꯥꯜꯗꯣꯏ ꯕꯣꯗꯤ ꯎꯔꯕ
ꯆꯁ ꯔꫭꯅꯥꯜꯗꯣ ꯕꫭꯗꯤ ꯀꯥꯥꯏꯅ ꯄꯛꯇꯔꯦꯍꯦ
ꯔꫭꯅꯥꯜꯗꯣꯏ ꯕꯣꯗꯤ ꯂꯩꯅꯦ ꯕꯣꯗꯤ ꯂꯩꯔꯤꯁꯦ
ꯎꯝ
ꯄꯦꯛꯁꯨ ꯊꯣꯛꯄꯅꯤꯀꫭ ꯑꯩꯈꫭꯏꯗꯤ ꯄꯦꯛꯁꯨ ꯊꯣꯛꯄꯅꯤꯀꯅꯨ ꯃꯆꯥꯜꯗꯨ ꯂꯩ ꯄꯦꯛ ꯄꯦꯛꯁ
ꯏꯁꯄꯦꯛ
ꯁꯤꯛ ꯄꯦꯛ ꯁꯤꯛ ꯄꯦꯛꯀ ꯎꯝ
ꯃꯥꯥꯟꯗꯦꯗ ꯅꯪꯒꯤꯗꯨꯗꯤ
ꯃꯥꯟꯗꯔꯗꯤ ꯇꯣꯛꯑꯨ
ꯍꯣꯏ ꯇꫭꯛꯀꯦ ꯇꫭꯛꯀꯦ
ꯀꯩꯗꯧꯔꯦ ꯅꯪꯅ ꯑꯩꯒꯤ ꯍꯥꯠ ꯍꯪꯉꯥ ꯂꯩꯔꯤꯁꯦ
ꯑꯁꯨꯝ ꯍꯪꯕꯅꯤꯗ ꯅꯪꯅꯁꯨ ꯑꯩꯈꯣꯏꯅ ꯍꯪꯕꯅꯤꯅ ꯑꯩꯁꯨ ꯍꯪꯅꯤꯡꯕꯗꯣ
ꯅꯪꯗꯤ ꯀꯌꯥꯝ ꯋꯥꯡꯒꯦ
ꯑꯩꯗꯤ ꯊꯥꯔꯤ
ꯐꯥꯏꯚ ꯄꫭꯏꯟ ꯊꯥꯔꯤ
ꯊꯥꯔꯤ
ꯋꯥꯡꯉꯦꯗ ꯅꯨꯄꯤ ꯄꫭꯏꯟ ꯊꯥꯔꯤꯁꯦ ꯋꯥꯡ
ꯊꯥꯔꯤ ꯍꯥꯏꯕꯅꯦ ꯀꯩꯅꯣ ꯐꯥꯏꯚ ꯄꯣꯏꯟ ꯊꯥꯔꯤ ꯍꯥꯏꯕ ꯅꯠꯇꯦ
ꯌꯥꯔꯦ ꯊꯥꯔꯤ ꯁꯨꯛꯂꯩ ꯂꯩꯇꯦ ꯑꯗꯨꯒꯨꯝꯕ
ꯑꯦ ꯉꯔꯥꯡꯗ ꯑꯩꯅ ꯊꯥꯔꯤ ꯍꯥꯏꯕꯁꯤ ꯅꯪꯗꯤ ꯐꯥꯏꯚ ꯄꯣꯏꯟ ꯊꯥꯔꯤ ꯑꯣꯏꯅ ꯈꯟꯕ꯭ꯔꯣ ꯅꯣꯛꯅꯤꯡꯉꯤꯗ ꯊꯥꯔꯤ ꯍꯥꯏꯔꯒ ꯃꯤꯅ
ꯎꯝ
ꯉꯔꯥꯡ ꯐꯣꯇꯣꯗꯨꯗꯅ ꯑꯩ ꯀꯌꯥꯝ ꯋꯥꯡꯗꯧ ꯃꯥꯟꯒꯦ ꯊꯥꯔꯤꯅꯦ ꯌꯦꯡꯉꯣ
ꯐꫭꯇꫭꯗꯨꯁꯨ ꯑꯩ ꯀꯥꯎꯈ꯭ꯔꯦꯗ ꯕꯦꯛ ꯇꯧꯔꯒ ꯅꯪꯅ ꯀꯔꯝꯝꯕꯗꯨ ꯍꯥꯏꯔ ꯂꯥꯞꯅꯦꯛ
ꯑꯁ ꯑꯁ ꯍꯌꯦꯡꯈ꯭ꯔꯅꯣꯗ ꯅꯪ ꯅꯨꯄꯤꯒꯤ ꯐꯣꯇꯣ ꯌꯦꯡꯃꯟꯗꯅ ꯅꯪ ꯅꯃꯤꯠ ꯁꯣꯛꯈ꯭ꯔꯅꯤ
ꯅꯪꯅ ꯁꯥꯟꯅꯕ ꯃꯤ ꯈꯨꯗꯤꯡꯒꯤ ꯐꯣꯇꯣ ꯐꯣꯇꯣ ꯑꯗꯨꯝ ꯅꯤꯗꯧ ꯃꯥꯜꯂꯦꯕ
ꯅꯤꯗꯦꯍꯦ ꯅꫭꯏꯁꯨ
ꯅꯤꯗꯦꯍꯦ
ꯀꯥꯅꯗ ꯅꯤꯎꯔ ꯄꯥꯝꯃꯨꯏ ꯅꯨꯄꯤ
ꯑꯣ ꯅꯤꯔꯣꯏ ꯅꯤꯔꯣꯏ ꯅꯪ ꯅꯆꯤꯟ ꯀꯌꯥꯃꯨꯛ ꯊꯤꯕ꯭ꯔꯥ ꯍꯥꯏꯕꯗꯣ ꯇꯥꯛꯑꯦꯕ ꯅꯪ ꯅꯆꯤꯟ ꯊꯤ ꯍꯥꯏꯕꯁꯨ ꯉꯥꯡꯉꯦ ꯌꯥꯝ ꯉꯥꯡꯉꯦꯀꯣ ꯅꯪ ꯑꯣꯄꯦꯟꯂꯤꯅꯤꯅ ꯅꯪ ꯉꯥꯡꯉꯛꯏꯁꯦ
ꯃꯥꯗꯤ ꯚꯤꯗꯤꯑꯣ ꯀꯣꯜ ꯇꯧꯔꯛꯄ ꯋꯥꯅ ꯑꯁ ꯃꯥꯅ ꯑꯣꯏꯅꯤꯌꯦ ꯃꯥꯅ ꯑꯣꯏꯅ ꯌꯦꯟꯁꯦ ꯇꯧꯔꯛꯄ ꯋꯥꯅꯤꯗ
ꯑꯗꯨꯗꯤ ꯑꯗꯨ ꯃꯊꯪꯗꯗꯤ
ꯑꯗꯨꯒꯤ ꯑꯩꯅ ꯌꯦꯡꯍꯟꯗꯕ
ꯑꯣ
ꯑꯉꯥꯡꯗ ꯅꫭꯏ ꯃꯤꯠ ꯅꯥꯔꯅꯤ ꯌꯦꯡꯅ ꯍꯥꯏꯌꯨ
ꯏꯁ ꯏꯁ ꯏꯁ ꯏꯁ ꯑꯣ ꯅꯪꯅ ꯈꯜꯂꯁꯤ ꯅꯪꯒꯤ ꯅꯪꯒꯤꯗꯤ ꯏꯪꯍꯟꯗ꯭ꯔꯒ ꯃꯤꯕꯨ ꯈꯇꯪ ꯌꯦꯡꯉꯤ ꯁꯤꯁꯤꯅꯤꯅꯦ ꯑꯩ ꯑꯣꯏꯔꯗꯤ ꯏꯅꯥꯛꯇ ꯂꯩꯔ ꯔꯗꯤ ꯕꯣꯛꯁꯤꯡ ꯇꯧꯈ꯭ꯔꯅꯤ
ꯕꯣꯛꯁꯤꯡ ꯇꯧꯔꯅꯤ ꯌꯥꯝ ꯁꯥꯊꯤꯕ ꯁꯥꯏꯅꯦ ꯅꯨꯄꯤꯅ
ꯑꯦꯈꯣ ꯀꯩꯕ
ꯅꯨꯄꯤꯅ ꯌꯥꯝ ꯁꯥꯊꯤꯕꯁꯥꯏꯅꯦ
ꯑꯦ ꯁꯥꯊꯤꯗ꯭ꯔꯗꯤ ꯀꯩꯅꯣꯅꯦ ꯍꯧꯖꯤꯛꯀꯥꯟ ꯅꯨꯄꯤ ꯁꯥꯊꯤꯗ꯭ꯔꯗꯤ ꯅꯨꯄꯥꯅꯅꯦ ꯅꯨꯄꯥꯅꯅꯦ ꯅꯨꯄꯥꯁꯦ ꯌꯥꯝ ꯐꯠꯇ꯭ꯔꯦꯕ
ꯎꯝ
ꯑꯗꯨꯒꯤ ꯅꯍꯥꯟ ꯅꯨꯄꯤ ꯑꯅꯤ ꯂꯣꯟꯕꯒꯤꯗꯣ ꯈꯪꯕ ꯅꯠꯇ꯭ꯔꯣ
ꯎꯝ ꯀꯩꯁꯨ ꯀꯥꯏꯇꯦꯅꯦ
ꯑꯁ ꯌꯥꯔꯣꯏꯗ ꯑꯩꯉꯣꯟꯗꯗꯤ
ꯑꯩꯁꯨ ꯑꯅꯤ ꯂꯣꯟꯁꯤ꯭ꯔꯥ ꯚꯥꯞ ꯇꯥꯗ꯭ꯔꯤꯅꯦ ꯈꯨꯟꯒꯤꯗꯨ ꯂꯧꯁꯤ꯭ꯔꯥ ꯑꯩꯈꯣꯏ ꯁꯤ ꯃ ꯅꯥꯀꯤ ꯁꯤ ꯂꯧꯁꯤ꯭ꯔꯥ
ꯑꯦ ꯁꯤꯡꯉꯣ ꯍꯥꯏꯁꯤꯗꯤ ꯁꯤꯡꯉꯨ ꯁꯤꯡꯉꯨ ꯁꯥꯛ ꯐꯖꯕ ꯊꯤꯒꯅꯨ ꯃꯅꯨꯡꯗ ꯍꯤꯡꯆꯥꯕꯤ ꯑꯣꯟꯒꯅꯤꯀꯣ
ꯎꯝꯝ ꯀꯌꯗꯒꯤ ꯂꯧꯁꯤꯔꯥ ꯒꯌ꯭ꯥꯟ ꯇꯗ꯭ꯔꯦ ꯁꯛ ꯐꯖꯕ ꯌꯥꯝ ꯃꯟꯕꯩ
ꯍꯧꯖꯤꯛ ꯅꯅꯥꯛꯇꯒꯤꯗꯤꯁꯨ ꯅꯣꯏꯒꯤ ꯇꯥꯡꯈꯨꯜꯂꯣ
ꯍꯣꯏ ꯀꯨꯝꯃꯤꯁꯨ ꯇꯥꯡꯈꯨꯜꯅꯤ ꯑꯩꯁꯨ ꯇꯥꯡꯈꯨꯜꯅꯤ
ꯃꯥꯅꯗꯤ ꯅꯪꯅ ꯄꯥꯝꯃꯦ ꯅꯪꯅ ꯉꯧꯋꯦ ꯍꯥꯏꯕꯗꯨ ꯈꯪꯕ꯭ꯔꯣ
ꯐꯩꯌꯦ ꯐꯩꯌꯦ ꯐ ꯑꯗꯨꯀꯣ ꯈꯟꯂꯥꯁꯨ ꯑꯩꯅꯗꯤ ꯍꯥꯏꯗ꯭ꯑꯔꯤꯕ ꯑꯗꯣ ꯍꯥꯏꯕꯁꯤ ꯃꯇꯝ ꯃꯇꯝ ꯆꯥꯕ ꯃꯇꯝ ꯑꯃꯗ ꯍꯥꯏꯒꯦ ꯈꯟꯕꯥ
ꯃꯗꯨ ꯆꯍꯤ ꯀꯌꯥ ꯁꯨꯔꯒꯦ ꯍꯥꯏꯁꯦ
ꯁꯤꯛꯁꯇꯤꯟ ꯁꯚꯦꯟꯇꯤꯟ ꯒꯨꯝꯕꯥ ꯑꯣꯏꯔꯝꯅꯤ꯫
ꯑꯁ ꯅꯪ ꯑꯗꯨ ꯀꯨꯟ ꯇꯔꯦꯠ
ꯁꯚꯦꯟꯇꯤꯟ ꯀꯨꯝꯕꯥ ꯑꯣꯏꯔꯝꯒꯅꯤ ꯃ
ꯅꯪ ꯍꯥꯏꯕꯅꯦ ꯅꯪ
ꯑꯩꯗꯤ ꯏꯠꯁ ꯇꯣꯏꯟꯇꯤ ꯁꯕꯦꯟ
ꯑꯣꯁ ꯑꯗꯨꯗꯤ ꯑꯩꯠꯁ ꯒꯦꯞꯁꯦ
ꯎꯝ ꯀꯥꯏꯗꯅ
ꯑꯁ ꯇꯔꯥꯅꯤꯍꯦ
ꯀꯥꯏꯗꯦꯅ
ꯑꯣ ꯏ ꯏꯃꯥ
ꯃꯥꯅ ꯇ꯭ꯋꯦꯟꯇꯤ ꯊ꯭ꯔꯤ ꯇ꯭ꯋꯦꯟꯇꯤ ꯐꯣꯔ ꯌꯧꯕꯗꯗꯤ ꯌꯥꯝ ꯌꯥꯝ ꯆꯥꯅꯔꯅꯤ ꯑꯗꯨꯕꯨꯗꯤ
ꯑꯁ
ꯑꯗꯣ ꯇꯤꯟꯇꯤꯊꯤ ꯇꯤꯟꯇꯤ ꯐꯣꯔꯗꯤ ꯑꯍꯟ ꯈꯔ ꯃꯥꯜꯂꯦ ꯃꯒꯤ ꯃ ꯄ꯭ꯔꯣꯖꯁꯨ ꯑꯍꯟ ꯈꯔ ꯃꯥꯜꯂꯦ ꯀꯩꯗꯧꯒꯦ ꯍꯜꯂꯣ ꯃꯈꯣꯜ ꯇꯥꯗ꯭ꯔꯦ ꯅꯡꯒꯤ ꯝꯈꯣꯟ ꯇꯥꯗꯔꯦ